ꯍꯜꯂꫭ
ꯎꯝ
ꯇ ꯍꫭꯏ ꯇꯥꯏꯌꯦ ꯅꯪꯒꯤ ꯀꯣ ꯑ
ꯀꯔꯤ ꯍꯥꯏꯕ
ꯅꯪꯒꯤꯀꯣ ꯉꯥꯏꯕꯗ ꯋꯥꯏꯍꯦ
ꯑꯗꯨꯅꯦ ꯑꯩꯅ ꯇꯧꯔꯒꯦꯅ ꯇꯧꯕꯅꯦ ꯑꯗꯨ ꯅꯪꯒꯤꯗꯣ ꯏꯁꯄꯤꯀꯤꯡ ꯇꯨ ꯁꯝꯃꯟ ꯍꯥꯏꯕ꯭ꯔꯥ ꯀꯃꯥꯏꯅ ꯇꯧꯕ꯭ꯔꯥ ꯈꯪꯗꯦ
ꯑꯁ ꯀꯗꯥꯏꯗꯒꯤ ꯅꯪꯁꯨ ꯄꯪꯍꯥꯏ ꯍꯦꯏꯖꯜꯂꯦ ꯑꯩ ꯅꯪꯕꯨ ꯅꯠꯇꯕ ꯑꯇꯣꯞꯄ ꯋꯥꯔꯤ ꯁꯥꯟꯅꯗꯦ
ꯑꯩꯁꯨ ꯈꯪꯉꯤꯕ ꯑꯗꯨ ꯅꯪ ꯑꯗꯨꯝ ꯇꯧꯅꯤ ꯀꯔꯤꯒꯤꯔꯅ ꯇꯧꯅꯦꯕ
ꯉꯁꯥꯏ ꯋꯥꯔꯤ ꯅꯨꯡꯉꯥꯏꯕ ꯀꯥꯟꯗꯅ ꯍꯥ
ꯍꯣꯏꯅꯦ ꯅꯪ ꯉꯁꯥꯏ ꯋꯥꯔꯤ ꯅꯨꯡꯉꯥꯏꯔꯤꯀꯥꯟꯗ ꯑꯩꯒꯤ ꯅꯦꯋꯥꯛ ꯌꯥꯈꯤꯗꯕꯗꯣ
ꯑꯗꯨꯒꯤꯅꯤ ꯁꯥꯎꯗꯤꯗ ꯁꯥꯎꯗꯤꯗ ꯃꯇꯥꯡ ꯃꯇꯥꯡꯅꯅꯦ ꯃꯇꯥꯡ ꯃꯇꯥꯡ
ꯍꯣꯏ ꯅꯪꯗꯤ ꯃꯤ ꯌꯥꯝ ꯐꯕꯅꯦꯀꯣ
ꯍꯣꯏ ꯃꯤꯁꯨ ꯌꯥꯝ ꯐꯕ ꯄꯨꯆꯦꯜꯁꯨ
ꯅꯪꯒꯤ ꯇꯤꯚꯤ ꯃꯈꯣꯟꯗ ꯀꯔꯤꯔ ꯑꯃ ꯇꯥꯏꯍꯦ
ꯎꯝ ꯍꯧꯖꯤꯛꯁꯨ ꯇꯥꯕ꯭ꯔꯣ
ꯍꯣꯏꯅꯦ ꯈꯔ ꯈꯔ ꯇꯥꯔꯤꯌꯦꯅꯦ
ꯕꯣꯂꯨꯝ ꯄ꯭ꯂꯤꯁ
ꯃꯤꯒꯤ ꯋꯥꯈꯣꯟ ꯇꯥꯔꯗꯤ ꯅꯨꯡꯉꯥꯏꯇꯦꯕꯀꯣ ꯋꯥꯔꯤ ꯁꯥꯅꯥꯕꯗꯣ
ꯃꯥꯅꯦ ꯑꯗꯨꯁꯨ ꯆꯨꯝꯃꯤꯅꯦ
ꯍꯣꯏꯅꯦ ꯑꯆꯨꯝꯕꯅꯤꯅꯦ ꯑꯩꯗꯤ ꯆꯨꯝꯕ ꯉꯍꯥꯛꯇꯪ ꯍꯥꯏꯒꯦ
ꯎꯝ ꯉꯁꯥꯏ ꯋꯥꯔꯤꯗ ꯀꯥꯎꯈ꯭ꯔꯦꯅꯦ
ꯁꯁ ꯧꯍꯩꯀꯥꯐꯗ ꯉꯁꯤꯗꯤ ꯅꯪ ꯍꯦꯟꯖꯥꯡ ꯍꯥꯎꯕꯅꯤꯅ ꯆꯥꯛ ꯌꯥꯝ ꯆꯥꯔꯝꯒꯅꯤꯀꯣ
ꯑꯁ ꯀꯦꯖꯤ ꯑꯅꯤ ꯑꯍꯨꯝ ꯆꯥꯈꯦꯅ ꯑꯩꯅ
ꯑꯁ ꯂꯣꯏꯔꯦ ꯅꯣꯏ ꯀꯦꯖꯤ ꯀꯌꯥ ꯊꯣꯡꯕ꯭ꯔꯣ ꯆꯥꯛ
ꯆꯥꯛꯇꯤ ꯀꯦꯖꯤ ꯑꯅꯤ ꯃꯈꯥꯏꯒꯨꯝꯕ ꯊꯣꯡꯍꯜꯂꯝꯒꯅꯤ
ꯑꯁ ꯑꯅꯤ ꯃꯈꯥꯏꯗꯨꯗ ꯅꯪ ꯑꯅꯤ ꯆꯥꯊꯣꯛꯇꯕ ꯌꯥꯏ ꯌꯥꯏ ꯑꯁ ꯃꯈꯥꯏꯗꯨ ꯈꯛꯇꯗꯤ ꯀꯗꯥ ꯆꯥꯈ꯭ꯔꯦ
ꯑꯩ ꯏꯆꯦ ꯏꯆꯦ ꯑꯍꯨꯝ ꯑꯗꯨꯒ ꯏꯅꯥꯎꯅꯨꯄꯥ ꯑꯅꯤ ꯑꯗꯨꯒ ꯑꯩꯒꯤ ꯏꯄꯥ ꯑꯃ ꯃꯣꯏꯅ ꯆꯠꯊꯣꯛꯈ꯭ꯔꯦ
ꯏꯁ ꯏꯁ ꯈꯨꯌꯥꯝꯗꯣ ꯃꯣꯏꯒꯤ ꯁꯔꯨꯛꯁꯨ ꯅꯪꯅ ꯂꯣꯏ ꯆꯥꯕ ꯃꯥꯂꯦꯗ
ꯃꯥꯅꯦ ꯃꯣꯏꯗꯤ ꯌꯥꯝ ꯆꯥꯗꯦ ꯑꯩꯅ ꯑꯗꯨꯝ ꯆꯥꯕꯅꯤ ꯌꯥꯝ ꯌꯥꯝꯅ ꯑꯗꯨꯅ ꯑꯩꯗꯤ ꯅꯨꯡꯉꯥꯏꯕ
ꯑꯁ ꯅꯪꯒ ꯑꯩꯒ ꯆꯞ ꯃꯥꯟꯅꯔꯤꯅꯤ
ꯑꯩꯗꯤ ꯅꯥꯏꯕꯁꯤꯗꯤ ꯁꯥꯃꯨ ꯁꯥꯃꯨ ꯁꯥꯃꯨ ꯂꯩꯕꯗꯣ ꯁꯥꯃꯨ ꯈꯪꯕ꯭ꯔꯣ
ꯎ ꯈꯉꯤ
ꯁꯥꯃꯨ ꯃꯆꯥ ꯑꯉꯥꯎꯕ ꯃꯥꯃꯤꯅꯦ ꯑꯩꯗꯤ
ꯁꯃꯨ ꯁꯥꯃꯨ ꯃꯆꯥ ꯑꯟꯏꯕ ꯑꯉꯥꯎꯕ ꯃꯥꯜꯂꯕ꯭ꯔꯣ
ꯎꯝ
ꯑꯩꯗꯤꯀꯣ ꯏꯁ ꯅꯪ ꯉꯧꯕ꯭ꯔꯅꯦ
ꯍꯣꯏ ꯉꯥꯎꯋꯤꯗ ꯅꯪꯉꯣꯟꯗꯒꯤ ꯍꯦꯟꯅ ꯉꯥꯎꯔꯝꯒꯅꯤꯗ
ꯆꯂ ꯅꯪ ꯀ ꯌꯥꯝ
ꯑꯩꯈꯣꯏꯗꯤ ꯑꯩꯈꯣꯏꯗꯤ ꯅꯦꯆꯔꯦꯜ ꯕ꯭ꯌꯨꯇꯤ ꯍꯥꯏꯕꯗꯨꯅꯤ ꯀꯦꯁꯨ ꯀꯦꯗꯦ ꯃꯦꯀꯞꯁꯨ ꯇꯧꯗꯦ ꯀꯣꯁꯃꯦꯇꯤꯛꯁꯨ ꯍꯥꯞꯇꯦ ꯑꯗꯨꯝ ꯐꯖꯕ
ꯑꯩꯁꯨ ꯅꯦꯗꯥ ꯅꯪ ꯈꯛꯇ ꯅꯠꯇꯦ ꯑꯩꯁꯨ ꯑꯩꯗꯤꯀꯣ ꯅꯨꯄꯤꯅꯤ ꯍꯥꯏꯕ ꯋꯥꯅꯦꯕ ꯑꯩ ꯀꯦꯕ ꯍꯩꯇꯦꯕ
ꯏꯁ ꯅꯨꯄꯤꯅꯕꯨ ꯀꯦꯗ꯭ꯔꯕ ꯀꯣꯁꯃꯦꯇꯤꯛ ꯍꯥꯞꯇꯕꯗꯤ ꯑꯝꯇ ꯂꯩꯇꯦꯗ ꯍꯧꯖꯤꯛ ꯀꯥꯟꯗꯤ
ꯏꯁ ꯑꯩ ꯂꯩ ꯑꯩ ꯂꯩ ꯑꯩ ꯍꯥꯞꯇꯦ ꯀꯔꯤꯁꯨ
ꯏꯁ ꯍꯥꯞꯂꯝꯒꯅꯦ
ꯑꯩꯗꯤ ꯑꯁꯦꯡꯕꯅꯦ ꯑꯩꯁꯦ ꯀꯦꯕꯁꯨ ꯍꯩꯇꯦ ꯑꯗꯨꯒ ꯀꯦꯁꯨ ꯀꯦꯗꯦ ꯑꯗꯨꯒ ꯀꯦꯟꯉꯥꯏ ꯄꯣꯠꯁꯨꯀꯣ ꯑꯩꯉꯣꯟꯗꯗꯤ ꯂꯩꯇꯦ ꯂꯩꯠꯇꯦꯕ ꯂꯩꯔꯒꯗꯤ ꯈꯔꯕꯨꯗꯤ ꯊꯝꯃꯦꯕꯀꯣ ꯑꯗꯨ ꯁꯨ ꯀꯦꯕ ꯍꯩꯇꯕꯅꯤꯅ ꯑꯗꯨꯒ ꯑꯩꯉꯣꯟꯗ ꯀꯦꯔꯗꯤꯀꯣ ꯊꯤꯕꯒꯨꯝ ꯇꯧꯋꯦꯕ ꯎ ꯎꯝ ꯇꯥꯕ꯭ꯔꯣ